ꯃ ꯅꯪ
ꯌꯥꯝ ꯊꯨꯑꯦꯕ ꯑꯁ ꯑꯩ ꯍꯧꯖꯤꯛ ꯉꯥꯏꯕꯒ ꯉꯝꯃꯔꯣꯏ ꯃꯇꯝꯒ ꯊꯦꯛꯑ ꯀꯥꯟꯁꯤꯗ
ꯑ
ꯑꯁ ꯁꯃꯤꯠ ꯐꯥꯎ ꯇꯧꯕ ꯁꯪꯗꯦ ꯍꯥꯏꯦꯕꯦꯝꯃ ꯅꯪ ꯅꯪ ꯊꯕꯛꯁꯤꯨꯗꯤ ꯍꯅꯤ ꯀꯗꯥ ꯀꯗꯥ ꯀꯗꯥ ꯀꯗꯥ ꯀ ꯈꯜꯂꯛꯀꯗ ꯑꯣꯏꯅꯤ ꯇꯑꯣ ꯋꯥꯔꯤ ꯑꯃ ꯂꯤꯕꯤꯌꯦꯦ ꯇꯥꯔ ꯇꯥꯔ ꯀꯩꯅꯣ ꯇꯧꯕꯗꯣ ꯄꯨꯈ꯭ꯔꯤ ꯑꯍꯨꯝ ꯂꯩꯗ ꯅꯪ ꯑꯩꯈꯣꯏꯗ ꯂꯥꯛ ꯂꯥꯛ ꯂꯥꯛꯑꯕ ꯂꯥꯛꯑꯦꯀꯣ ꯂꯥꯛꯑꯦ ꯅꯣꯏ ꯄꯨꯈ꯭ꯔꯤꯁꯨꯛ ꯎ ꯎꯗꯦ ꯑꯩ ꯎꯔꯣꯏ ꯅꯪꯅꯤ ꯅꯨꯃꯤꯠꯇꯣ ꯈꯔ ꯇꯥꯡꯕꯅꯤꯅ ꯄꯨꯈ꯭ꯔꯤ ꯑꯍꯨꯝꯅꯦ ꯂꯩꯔꯤ ꯑꯗꯨ ꯎꯗꯦꯕ ꯀꯩꯅꯣ
ꯅꯣꯏ ꯌꯨꯝꯗ ꯂꯩꯔꯦ ꯅꯣꯏ ꯄꯨꯈ꯭ꯔꯤꯅ ꯀꯗꯥꯏ ꯂꯣꯜꯂ ꯊꯝꯕ
ꯌꯨꯝꯗꯨꯗ ꯄꯨꯈ꯭ꯔꯤ ꯊꯝꯒꯗ꯭ꯔꯥ ꯄꯨꯈ꯭ꯔꯤ ꯂꯩ ꯊꯣꯡꯒꯥꯟꯗꯒꯨꯝꯕ ꯌꯨꯝ ꯃꯅꯤꯡꯗꯒꯨꯝꯕ ꯂꯩꯌꯦꯅ ꯊꯣꯡꯒꯥꯥꯟ ꯅꯥꯀꯟꯗ ꯄꯨꯈ꯭ꯔꯤ ꯂꯩꯕꯅꯦ ꯅꯣꯏ ꯗꯗꯥꯒꯤ ꯗꯨꯀꯥꯟ ꯂꯩꯕꯗꯣ
ꯑꯥ
ꯑꯗꯨꯒꯤ ꯅꯥꯀꯟꯗꯨꯗ ꯑꯗꯨꯝ ꯃꯥꯏ ꯗꯨꯀꯥꯟꯗꯨꯒ ꯍꯦꯛ ꯇꯥꯏꯅꯔꯒ ꯒꯦꯠꯀꯤꯗꯣ ꯑꯗꯨꯁꯨ ꯄꯨꯈ꯭ꯔꯤꯅꯦꯕ ꯈꯪꯉꯕ꯭ꯔꯥ ꯎꯒꯗꯤ ꯆꯥꯎꯅ ꯍꯧꯕꯅꯦ ꯑꯗꯨꯗ ꯀꯩ ꯄꯥꯝꯗ꯭ꯔꯤꯒꯁꯨ ꯍꯧꯕꯅꯦ ꯑꯗꯨꯏꯕꯨ ꯄꯨꯈ꯭ꯔꯤꯗꯨꯗ ꯉꯀ꯭ꯔꯥ ꯈꯛꯇꯪꯒꯤ ꯄꯨꯈ꯭ꯔꯤꯅꯦꯕ ꯈꯪꯉꯕ꯭ꯔꯥ
ꯆꯥꯎꯅ ꯑꯩꯈꯣꯏ ꯂꯨꯍꯣꯡꯗ꯭ꯔꯤꯉꯩ ꯃꯃꯥꯡꯗꯒꯤ ꯃꯥꯅ ꯂꯩꯔꯒ ꯊꯥꯗꯈꯤꯕꯅꯦ ꯑꯗꯨꯒ ꯑꯗꯨꯒꯤ ꯉꯀ꯭ꯔꯥꯗꯨꯗꯤ ꯁꯥ ꯄꯤꯖꯩꯌꯦꯕ
ꯑꯣ ꯑꯣ
ꯑꯣ ꯈꯨꯍꯥꯎ ꯑꯃꯗꯨꯅ ꯍꯟꯗꯛ ꯏꯁꯤꯡ ꯆꯥꯎꯕꯩꯗꯣ ꯑꯗꯨꯗ ꯆꯦꯟꯊꯣꯔꯛꯄꯒꯤ ꯐꯥꯕꯗ ꯍꯥꯏꯗꯤ ꯕꯦꯕꯤ ꯍꯣꯏ ꯃꯁꯥ ꯐꯔꯦꯅꯤꯗꯅ ꯃꯥꯏ ꯃꯃꯥꯟꯅꯕ ꯑꯃꯩꯅ ꯂꯩꯔꯝꯃꯦ ꯍꯥꯏꯕꯗꯣ ꯑꯗꯨꯁꯨ ꯖꯤꯝꯒ ꯁꯥꯟꯅꯔꯒ ꯃꯁꯥ ꯃꯥꯁꯨ ꯇꯤꯊꯕꯤꯅꯦꯕ ꯈꯪꯉꯕ꯭ꯔꯥ ꯑꯗꯨ ꯃꯣꯏꯕꯥꯅꯤ ꯐꯥꯅꯕ ꯍꯣꯠꯅꯕꯁꯤ ꯉꯝꯗ꯭ꯔꯕ ꯀꯤꯂꯣꯒꯁꯤ ꯅꯤꯄꯥꯟꯒ ꯇꯥꯔꯝꯒꯅꯤ ꯍꯥꯏꯌꯦꯕ ꯈꯨ ꯆꯥꯎꯅ
ꯏꯁ
ꯁꯣꯏꯕꯨꯝꯒ ꯊꯣꯡꯉꯒ ꯆꯥꯏꯈꯍꯥꯎꯗꯤ ꯂꯩꯈꯤ
ꯉꯀ꯭ꯔꯥ ꯀꯤꯂꯣ ꯅꯤꯄꯥꯟ ꯍꯥꯏꯕ
ꯍꯣꯏ
ꯑꯗꯨꯗꯤ ꯅꯪꯁꯨꯣ
ꯑꯦ ꯆꯥꯎꯥꯦꯅ ꯐꯥꯒꯤ ꯅꯠꯇꯦ
ꯎꯝ ꯎꯝ
ꯑꯗꯨꯒ ꯑꯗꯨ ꯐꯔꯦ ꯑꯗꯨꯗꯣ ꯍꯥꯏꯗꯤ ꯑꯇꯩ ꯃꯇꯝꯗꯗꯤ ꯐꯥꯕ ꯉꯝꯗ꯭ꯔꯦꯕ ꯃꯥꯗꯣ ꯑꯃ ꯌꯥꯝ ꯊꯤꯅ ꯆꯥꯎꯃꯟꯕꯒꯤ ꯂꯤꯟꯒꯤ ꯇꯥꯏꯞꯇ ꯑꯗꯨꯝ ꯇꯧꯔꯕꯗꯣ ꯈꯪꯉꯕ꯭ꯔꯥ ꯂꯤ ꯑꯆꯧꯕꯒꯤ ꯇꯥꯏꯞꯇ ꯑꯣꯏꯅ ꯏꯁꯤꯡꯗꯒꯤ ꯆꯦꯟꯊꯣꯔꯛꯑꯀꯥꯟꯗ ꯐꯥꯗꯣꯏꯅꯦꯕ ꯑ ꯑꯗꯨꯒꯤꯗꯕꯨꯗꯤ ꯉꯀ꯭ꯔꯥꯁꯦ ꯂꯩꯔꯦ ꯑꯇꯣꯞꯄ ꯉꯥ ꯊꯥꯗꯕ ꯌꯥꯗ꯭ꯔꯦ ꯉꯥꯀ꯭ꯔꯥꯒꯗꯤ ꯑꯇꯧꯕ ꯉꯥ ꯊꯥꯗꯕ ꯌꯥꯗꯦ ꯍꯥꯏ ꯃꯥ ꯂꯣꯏ ꯆꯥꯊꯣꯛꯑꯦ ꯍꯥꯏꯌꯦꯕ
ꯉꯥꯀꯔꯥ ꯗꯤ ꯀꯃꯥꯏ ꯇꯧꯔ ꯃꯁꯛꯇꯣ
ꯉꯀ꯭ꯔꯥ ꯍꯥꯏꯗꯤ ꯀꯦꯠ ꯐꯤꯁꯇꯣ ꯍꯦꯛ ꯑꯃ ꯃꯨꯁꯨꯛ ꯍꯧꯕꯗꯣ
ꯑꯁ ꯑꯩꯗꯤꯗꯨ ꯆꯕ ꯇꯂꯦ
ꯑꯌꯥ ꯁꯣꯏꯕꯨꯝꯒ ꯆꯥꯕ ꯌꯥꯝ ꯍꯥꯎꯕꯅꯦ ꯑ ꯅꯥꯟꯅꯥꯥꯟ ꯂꯑꯣꯗ꯭ꯔꯣ ꯃꯁ ꯀꯩꯅꯣ ꯃꯥꯒꯤ ꯏꯁꯀꯤꯟꯗꯣ ꯂꯥꯑꯣꯗꯦꯍꯦ ꯑꯩꯅ ꯍꯥꯏꯕꯗꯤ ꯍꯤꯡꯉꯤꯉꯩꯗ ꯍꯤꯡꯉꯤꯉꯩ ꯊꯤꯡꯉꯤꯉꯩꯗꯗꯤ ꯂꯥꯎꯏ ꯑꯗꯨꯒ ꯐꯖꯅ ꯁꯦꯝꯃꯒ ꯑꯗꯨꯝ ꯉꯥꯍꯩ ꯉꯥꯍꯩꯒꯤ ꯇꯥꯏꯞꯇꯒ ꯑꯗꯨꯝ ꯇꯧꯗꯦ ꯁꯔꯦꯡ ꯍꯣꯏ ꯉꯥꯍꯩ ꯍꯣꯏ ꯃꯣꯏ ꯃꯀꯨ ꯌꯥꯎꯗꯕ ꯃꯣꯏ ꯖꯥꯠꯅꯤꯗ ꯆꯞ ꯃꯥꯟꯅꯩꯗꯅ ꯊꯣꯡꯕ ꯍꯩꯇꯕ ꯃꯤꯁꯤꯅ ꯊꯣꯡꯉꯗꯤ ꯑꯎꯅꯤ ꯃꯗ ꯑꯗꯨꯒꯤꯗꯤ ꯋꯥꯕꯤꯕꯅꯣ ꯅꯪꯒꯤ ꯅꯁꯦꯠ ꯅꯨꯄꯥꯗꯣ ꯊꯣꯡꯕ ꯈꯣꯍꯩꯔ
ꯑꯣ
ꯅꯪ ꯂꯩꯇꯕꯅꯤꯅ ꯃꯩꯇꯩꯒꯤ ꯇ ꯇꯥꯕꯄꯟ꯭ꯔꯦ ꯑꯩ ꯍꯟꯗꯛ ꯊꯂꯛꯄꯗ ꯑꯩ ꯊꯨꯡꯕ ꯅꯨꯃꯤꯠꯇꯨꯗ ꯀꯩꯅꯣ ꯇꯧꯗꯣꯏꯅꯤ ꯎꯁꯣꯏꯒꯤꯠ ꯏꯂ
ꯎꯝ
ꯊꯣꯡꯉꯝꯃꯣꯅ ꯍꯥꯏꯕꯗꯣ ꯊꯥꯡꯖꯤꯡ ꯃꯦꯠꯄꯅꯦ ꯀꯅꯥꯅ ꯊꯣꯡꯗꯕ ꯍꯣꯏ ꯑꯩ ꯅꯨꯄꯥꯟꯗ ꯊꯣꯡꯅꯤ ꯇꯧꯔꯝꯕꯅꯦ ꯑꯗꯣ ꯃꯥꯏ ꯃꯃꯥꯟꯅꯕ ꯑꯃ ꯂꯩꯌꯦꯕ ꯃꯣꯏ ꯃꯃꯥ ꯊ ꯎꯝ
ꯌꯥꯝ ꯐꯩꯅ ꯅꯪꯗꯤ
ꯎ ꯃꯥꯥꯏ ꯃꯃꯥꯟꯅꯕꯁꯨ ꯃꯌꯥꯝ ꯒꯨꯝ ꯇꯧꯖꯥꯠꯅꯤ ꯑꯩꯁꯦ
ꯎꯝ
ꯊꯥꯡꯖꯤꯡ ꯃꯦꯠꯄꯅꯦ ꯑꯗꯒꯤꯗꯤ ꯕꯣꯔꯥ
ꯃꯣꯏ ꯆꯤꯆꯦꯗꯤ ꯐꯖꯅ ꯃꯪ ꯃꯪꯉꯝꯃꯅꯤ
ꯃꯅꯤ ꯃꯃ ꯑꯃꯅꯤꯈꯍꯩ ꯃꯤ ꯋꯥꯏ ꯃꯤꯁꯦ ꯃꯥ ꯁꯨꯝ ꯀꯛ ꯂꯩꯔꯅ ꯑꯗꯨ ꯇꯥꯎꯑꯣ ꯑꯗꯨꯒ ꯄꯨꯈ꯭ꯔꯤ ꯃꯆꯥ ꯑꯃꯁꯨ ꯂꯩꯌꯦꯕ ꯄꯨꯈ꯭ꯔꯤꯁꯦ
ꯎꯝ
ꯑ ꯑꯗꯨꯏ ꯄꯨꯈ꯭ꯔꯤꯗꯨꯁꯨ ꯑꯗꯨꯝ ꯆꯥꯎꯋꯦ ꯌꯥꯝ ꯆꯥꯎꯕꯗꯤ ꯅꯠꯇꯦ ꯑꯗꯨꯒ ꯌꯥꯝ ꯆꯥꯎꯕ ꯄꯨꯈ꯭ꯔꯤ ꯅꯪ ꯍꯤꯡꯒꯣꯜ ꯅꯨꯡꯒꯣꯜ ꯆꯠꯇꯕꯩꯅꯦꯕ ꯍꯥꯏꯅ ꯃꯦꯟ ꯆꯥꯒꯄꯒꯤ ꯆꯪꯉꯛꯑꯒ ꯌꯨꯝ ꯂꯩꯖꯔꯗ꯭ꯔꯥ ꯑꯗꯨꯒ ꯔꯥꯏꯠ ꯁꯥꯏꯠꯇꯅ ꯃꯣꯏ ꯃꯌꯥꯝꯕꯩ ꯌꯨꯝ ꯂꯩꯔꯦꯗꯅ ꯑꯗꯨꯒꯤ ꯑꯣꯄꯣꯖꯤꯠ ꯁꯥꯏꯗꯠꯇꯣ ꯍꯤꯡꯒꯣꯜꯅꯦꯕ ꯑꯩꯈꯣꯏ ꯍꯤꯡꯒꯣꯜ ꯄꯨꯈ꯭ꯔꯤ ꯑꯅꯤ ꯑꯗꯨꯃꯥꯏꯅ ꯆꯥꯎꯅ ꯂꯩꯈꯤꯗꯣꯏꯅꯦꯕ
ꯎꯝ ꯑꯣ ꯑꯣꯝ
ꯑꯣ ꯑꯣ ꯑꯗꯨꯒ ꯎꯝ ꯑꯗꯨꯗ ꯄꯨꯈ꯭ꯔꯤ ꯑꯆꯧꯕ ꯑꯃ ꯂꯩ ꯄꯨꯈ꯭ꯔꯤ ꯑꯗꯨꯗꯤ ꯑꯗꯨꯏ ꯉꯥꯁꯤꯡꯗꯨꯁꯨ ꯆꯥꯎꯋꯦ ꯑꯗꯨꯗ ꯅ ꯑꯃ ꯒ꯭ꯔꯥꯁ ꯀꯥꯞꯀꯨꯝꯕ ꯀꯩꯀꯩ ꯉꯥ ꯑꯆꯧꯕꯁꯤꯡꯗꯣ ꯑꯗꯨ ꯂꯩꯕꯅꯦꯕ ꯑꯗꯨꯒꯥ ꯅꯣꯡꯃ ꯂꯥꯛꯑꯣ ꯉꯥ ꯐꯥꯕꯤ ꯑꯩꯅ ꯑꯉꯥꯡꯁꯤꯡꯅ ꯄꯨꯔꯒ ꯉꯥ ꯐꯥꯕꯤ ꯈꯣꯏꯒꯁꯨ ꯃꯌꯥꯝ ꯂꯩꯕꯅꯦ ꯃꯥꯗꯣ ꯕꯣꯔꯤꯡꯒ ꯆꯨꯔꯀꯥꯟꯗ ꯑꯁ ꯑꯩꯈꯣꯏꯒꯤ ꯈꯣꯏ ꯆꯨꯞꯄ ꯑꯗꯨꯝ ꯁꯥꯟꯅꯔ ꯂꯩ
ꯑꯗꯨ ꯑꯩꯈꯣꯏ ꯌꯥꯏꯃꯗꯣ ꯉꯥ ꯐꯥꯅꯤꯡꯕꯅ ꯁꯤꯒꯦꯇꯧꯕ ꯃꯥꯗꯤ
ꯄꯨꯕꯤꯔꯑꯣ ꯍꯥꯏꯗꯨꯅ ꯃꯣꯏ ꯑꯣꯏꯅꯥ ꯑꯩ ꯑꯗꯨꯗꯤ ꯎꯕꯒꯅꯦ ꯑꯩ ꯑꯇꯩ ꯑꯇꯩ ꯈꯪꯗꯦ ꯑꯩ ꯑꯍꯨꯝ ꯑꯃ ꯄꯨꯈ꯭ꯔꯤꯗ ꯉꯥ ꯎ ꯐꯥꯏꯟ ꯊꯤꯕ ꯑꯉꯥꯡ ꯑꯍꯨꯝꯗꯣ ꯍꯦꯛꯇ ꯅꯤꯡꯁꯤꯡꯉꯦꯕ ꯑꯩ
ꯑꯗꯨꯒꯅꯦ ꯃꯥ ꯍꯟꯗꯛꯀꯤ ꯍꯥꯐ ꯏꯌꯥꯔꯂꯤꯒꯤ ꯑꯦꯛꯖꯥꯝ ꯂꯣꯏꯕꯗꯀꯣ
ꯑꯣ ꯎ
ꯃꯥꯒꯤ ꯅꯤꯡꯉꯥꯏꯁꯦ ꯀꯔꯤꯅꯤ ꯈꯪꯕ꯭ꯔꯥ
ꯊꯥꯎꯕ ꯀꯩ ꯈꯣꯏ ꯂꯧꯗꯤ ꯂꯣꯢꯁꯤꯜꯂꯦꯕ ꯈꯪꯕ꯭ꯔꯥ ꯃꯣꯏ ꯂꯥꯁ ꯏꯌꯥꯔꯒꯤ ꯐꯥꯏꯅꯦꯜ ꯑꯦꯛꯖꯥꯝꯗꯨꯗ
ꯃꯅꯦꯅꯥꯅꯦ
ꯑꯥ
ꯈꯣꯏꯁꯦ ꯑꯇꯥꯡꯕꯗꯣ
ꯃꯅꯦ ꯍꯥꯏꯗꯤ ꯑꯗꯨꯝ ꯂꯪꯉꯀꯥꯟꯗ ꯃꯊꯟꯗ ꯁꯥꯡꯊꯣꯛꯈꯤꯕꯗꯣ ꯑꯥ ꯑꯥ ꯑꯥ
ꯑꯗꯨ ꯂꯩꯔꯕꯅꯦꯕ
ꯑꯥ ꯃꯅꯦ ꯀꯔꯝꯕꯅꯣ ꯑꯊꯨꯝꯕꯥ ꯅꯣꯏꯅꯦ ꯑꯣ ꯀꯥꯀꯥ ꯑꯇꯣꯝꯕꯤꯗꯣ ꯑꯥ ꯑꯣ ꯑꯣ ꯑꯗꯨꯅ ꯂꯩꯔꯦ ꯑꯥ
ꯑꯗꯨ ꯍꯦꯛ ꯂꯩꯕ ꯍꯞꯇꯥ ꯑꯃ ꯂꯩꯔꯒꯀꯣ
ꯑꯥ
ꯎꯁꯣꯝ ꯃꯊꯛꯀꯤ ꯅꯨꯄꯥꯒꯤ
ꯈꯣꯏꯁꯨ ꯌꯣꯜꯂꯦ ꯍꯥꯏꯔꯒ ꯑꯃꯨꯛꯀ ꯃꯅꯦꯗ ꯄꯤꯍꯜꯂꯒ ꯑꯩꯈꯣꯏ ꯈꯪꯍꯟꯒꯅꯨ ꯍꯥꯏ ꯍꯥꯏ ꯑꯗꯨꯁꯨ ꯑꯦ ꯑꯦ
ꯏꯁ ꯃꯀꯣꯛꯁꯦ ꯑꯥ ꯌꯧꯈ꯭ꯔꯕꯅꯦ
ꯅꯪ ꯅꯆꯥꯅꯤꯅ ꯑꯗꯨꯕꯨꯗꯤ
ꯍꯥ
ꯅꯪꯒꯤ ꯅꯆꯥꯅꯨꯄꯥꯅꯤꯗꯅ
ꯎꯝ ꯑꯗꯨꯒ ꯍꯧꯖꯤꯛꯁꯨ ꯈꯣꯏꯁꯨ ꯍꯥꯏꯗꯤ ꯆꯥꯝꯃ ꯌꯥꯡꯈꯩ ꯆꯅꯤꯒꯨꯝꯕ ꯄꯤꯔꯒ ꯍꯟꯗꯛ ꯃꯥꯅ ꯅꯤꯡꯉꯥꯏ ꯇꯧꯋꯤ ꯑꯗꯨ ꯑꯗꯨꯒ ꯂꯤꯁꯤꯡ ꯑꯃ ꯆꯥꯝꯉꯥ ꯄꯤꯕ ꯃꯥ ꯂꯩꯅꯤꯡꯉꯤꯁꯦ
ꯉꯁꯦ
ꯑꯗꯨꯒ ꯅꯪ ꯈꯣꯏ ꯂꯩꯔꯤꯗꯨꯗꯤ
ꯗꯨꯗꯤ
ꯀꯔꯤꯒ ꯑꯃꯨꯛꯀ ꯄꯥꯝꯕ꯭ꯔꯥ ꯍꯥꯏꯔꯒ ꯑꯩ ꯉꯥꯀꯔꯥ ꯉꯀ꯭ꯔꯥ ꯍꯥꯏꯕꯔ ꯅꯪꯉꯁꯥꯏ ꯍꯥꯏꯕꯗꯣ ꯉꯀ꯭ꯔꯥ
ꯇꯔꯥ ꯐꯥꯅꯕ ꯈꯣꯏꯗꯣ ꯍꯥꯏꯔꯛꯑꯦꯕ
ꯑꯣ ꯈꯣꯏꯗꯣ ꯈꯔ ꯆꯥꯎꯕ ꯍꯥꯞꯄꯣ ꯑꯗꯨꯒ
ꯑꯗꯨ ꯌꯥꯒꯅꯤ ꯍꯥꯏ ꯌꯥꯔꯣꯢ ꯌꯥꯔꯣꯢ ꯀꯩꯅꯣ ꯆꯊꯠꯈꯤꯅꯤ ꯀꯥꯏꯅꯣ ꯑꯣ ꯍꯣꯏ ꯃꯥꯟꯅ ꯎꯦꯟꯅ ꯈꯪꯉꯤ ꯅꯉꯣꯟꯗꯩꯩ ꯕꯦꯝ
ꯈꯪꯗꯦ
ꯈꯪꯗꯦ ꯉꯗꯤ ꯃꯥ ꯑꯗꯨꯝ ꯑꯗꯨꯝ ꯉꯥ ꯆꯥꯗꯤ ꯆꯥꯒ꯭ꯔꯦ ꯈꯪꯕ꯭ꯔꯥ ꯇꯨꯢꯁꯟꯒ ꯃꯌꯥꯝ ꯂꯩꯕꯗꯣ ꯑꯗꯨ ꯑꯗꯨ ꯊꯥꯎꯑꯣ꯫ ꯈꯪꯗꯦ ꯃꯅꯤꯄꯨꯔꯗ ꯑꯗꯨꯝ ꯇꯧꯕꯅꯦ ꯄꯨꯈ꯭ꯔꯤ ꯄꯨꯈ꯭ꯔꯤꯒꯨꯝꯕ ꯐꯥꯔꯝꯒꯨꯝꯕ ꯂꯩꯕ ꯀꯥꯡꯕꯨꯁꯤꯡꯗꯣ ꯑ ꯉꯥ ꯃꯣꯏ ꯌꯣꯜꯂꯝꯗꯥꯏꯗ ꯉꯥ ꯐꯥ ꯂꯨꯄꯥ ꯍꯥꯏꯗꯤ ꯂꯨꯄꯥ ꯆꯥꯎꯉꯥꯒꯨꯝꯕ ꯑꯦꯟꯇ꯭ꯔꯤ ꯐꯤ ꯐꯤꯒ ꯄꯤꯔꯅꯤꯗꯨꯅꯀꯣ ꯑ ꯄꯨꯡ ꯁꯤꯗꯒꯤ ꯁꯤ ꯐꯥꯎꯀ ꯍꯥꯏꯔꯒ ꯑꯗꯨꯒ ꯑꯗꯨꯏ ꯃꯅꯨꯡꯗꯨꯗ ꯅꯪꯅ ꯐꯥꯖꯕ ꯉꯥꯗꯣ ꯅꯪꯒꯤꯒ ꯑꯗꯨꯝ ꯑꯣꯏꯕ ꯍꯥꯏꯗꯤ ꯉꯥ ꯐꯥꯕ ꯍꯩꯇꯕ ꯃꯤꯁꯤꯡꯗꯗꯤ ꯄꯩꯁꯥ ꯃꯥꯡꯉꯤꯗꯅ ꯍꯩꯕ ꯀꯥꯡꯕꯨ ꯁꯨ ꯃꯌꯥꯝ ꯐꯥꯔꯒ ꯊꯂꯛꯀꯗꯣꯏꯅꯤꯅ꯫
ꯎꯝ
ꯎꯝ ꯑꯌꯥꯃ ꯉꯥ ꯄꯥꯝꯃꯗꯤ ꯅꯣꯏ ꯑꯗꯣ ꯑꯩꯈꯣꯏ ꯄꯨꯈ꯭ꯔꯤꯗ ꯇꯧꯔꯒꯦ ꯑꯗꯨ ꯂꯥꯛꯑꯣ ꯄꯨꯡ ꯑꯃꯗ ꯂꯨꯄꯥ ꯂꯨꯄꯥ ꯆꯧꯉꯥ ꯂꯧꯔꯒ ꯑꯉꯥꯡꯗꯣ ꯐꯍꯜꯂꯣ꯫
ꯑꯦꯟꯇ꯭ꯔꯤ ꯐꯤꯗꯣ ꯑꯩ ꯒꯦꯠꯇ ꯉꯥꯏꯔꯝꯃꯒꯦ꯫
ꯂꯥꯁꯇ ꯂꯨꯄꯥ ꯑꯃꯝ ꯄꯤꯔꯒ ꯊꯥꯗꯣꯛꯈꯤꯕ꯫
ꯂꯥꯛꯑꯣ ꯅꯨꯡꯉꯥꯏꯕꯅꯦ ꯉꯥ ꯉꯥ ꯐꯥꯕ ꯑꯩ ꯑꯩꯗꯤ ꯁꯨꯡꯛꯐꯥ ꯐꯥꯗꯦ ꯑꯩꯅꯗꯤ ꯑꯗꯨꯖꯥꯝ ꯀꯨꯏꯅ ꯂꯩꯔꯤꯗꯣ ꯉꯥ ꯑꯃꯨꯛ ꯈꯤꯇꯪ ꯐꯥꯗ ꯉꯥꯏꯔꯤ ꯑꯗꯨꯁꯨ ꯈꯨꯕꯤꯃꯨꯛ ꯆꯥꯎꯕ ꯉꯥ ꯑꯃ ꯐꯥꯏ꯫ ꯑꯗꯨꯗꯩ ꯁꯨꯡꯐꯥ ꯐꯗꯦ ꯃꯣꯏꯅ ꯐꯥꯔꯗꯤꯀꯣ ꯑꯁ ꯀꯩꯒꯤꯅꯣ
ꯅꯪꯗꯤ ꯅꯪ ꯊꯕꯛꯇꯨ ꯆꯥꯕꯩ ꯊꯕꯛ
ꯃꯁꯤ ꯃꯁꯤ ꯉꯥꯡꯕ ꯌꯥꯔꯦꯅ ꯄꯪꯉꯥꯡ ꯉꯥꯡꯉꯤ ꯀꯣ ꯅꯪ꯫ ꯑꯩ ꯁꯥꯎꯔꯛꯑꯅꯤ꯫
ꯑꯗꯨꯒꯅꯦ
ꯑꯗꯨꯒꯅꯦ ꯑ
ꯍ ꯀꯩꯅꯣ ꯑꯩꯈꯣꯏ ꯏꯅꯝ ꯃꯈꯣꯏꯒꯤ ꯃꯅꯦ ꯈꯣꯏ ꯊꯣꯛꯄ ꯀꯣ
ꯣ ꯑ
ꯑꯗꯨꯒꯤ ꯄꯨꯈ꯭ꯔꯤ ꯂꯩꯌꯦ ꯑꯗꯨꯗ
ꯑꯗꯨꯗ ꯆꯠꯁꯦ ꯍꯥꯏꯔ ꯑꯩꯣꯏꯗꯣ ꯎ
ꯆꯥ ꯏ ꯌꯦꯟꯁꯥꯡ ꯄꯨꯣꯡꯔꯒ ꯂꯣꯏꯅ ꯌꯨꯝꯗ ꯊꯣꯡꯕ ꯂꯣꯏꯔꯒ ꯃꯣꯏꯒꯤ ꯐꯥꯝꯅꯦ ꯍꯥꯏꯒ ꯆꯠꯁꯦ ꯍꯥꯏꯅ ꯆꯠꯂꯦ꯫
ꯆꯠꯂꯦ ꯑ
ꯑꯁ ꯑꯉꯥꯡ
ꯑꯁ ꯑꯉꯥꯡꯁꯤꯡꯗꯣ ꯕꯤꯠ ꯂꯩꯔꯦꯀꯣ ꯑ ꯂꯩꯔꯒ ꯂꯥꯁꯇ ꯑꯗꯨ ꯄꯨꯈ꯭ꯔꯤꯗꯣ ꯑ
ꯌꯥꯝꯅ ꯀꯩꯅꯣ ꯂꯨꯕꯗꯣ꯫
ꯕꯗꯣ ꯑꯥ ꯑꯥ
ꯑꯗꯨ ꯇꯧꯔꯒ ꯃꯣꯏꯁꯦ ꯊꯥꯕ ꯌꯥꯔꯣꯏ ꯍꯥꯏꯕ ꯀꯁꯦ
ꯌꯥꯏꯦ ꯀꯀꯤ ꯊ ꯑꯗꯨ ꯍꯥꯏꯔꯒ ꯃꯥꯗꯣ ꯊ ꯅꯍꯥꯟ ꯑꯃꯨꯛ ꯆꯤꯡ ꯆꯠꯕꯗ ꯑꯩꯈꯣꯏ ꯆ‍ꯦ ꯍ‌ꯣꯏꯒ ꯆꯤꯡꯆꯠꯄꯗ ꯑꯉꯥꯡꯗꯨ ꯏꯁꯤꯡꯗ ꯇꯥꯁꯜꯂꯌꯦ
ꯍꯣꯏꯅꯦ ꯇꯥꯏ ꯍꯥꯏꯅꯦ
ꯃꯥꯥꯏ ꯃꯤꯍꯨꯟ ꯄꯥꯈꯠꯇꯅ ꯑꯗꯨꯏ ꯅꯨꯃꯤꯠꯇꯣ ꯆꯥꯛꯀ ꯑꯝꯇ ꯆꯥ ꯌꯥꯗ꯭ꯔꯦ ꯑꯗꯨꯏ ꯅꯨꯃꯤꯠꯇꯣ
ꯎꯝ
ꯍ ꯍꯥꯏꯔ ꯁꯅ ꯑꯗ ꯃꯥꯁꯦ ꯑꯉꯥꯡꯁꯨ ꯄꯣꯔꯤꯗꯅꯥꯗꯨꯗ ꯀꯨꯝꯕꯁꯨ ꯃꯥꯁꯨ ꯏꯔꯣꯏꯕꯁꯨ ꯍꯩꯇꯕ ꯑꯗꯨꯒꯖꯤ ꯇꯧꯐꯝ ꯃꯐꯝ ꯈꯪꯗꯅ ꯉꯥꯏꯍꯥꯛꯇꯪ ꯇꯔꯪ ꯆꯠꯂ ꯂꯩ
ꯎꯝ
ꯎꯝ
ꯑꯗꯨꯒ ꯃꯥꯏ ꯀꯗꯥꯏꯗꯣ ꯉꯁꯥꯏ ꯍꯦꯛ ꯁ꯭ꯀꯨꯜ ꯍꯜꯂꯛꯄꯒꯅꯦ
ꯎ ꯑꯁ ꯑꯩꯁꯦ ꯎ ꯄꯣꯛꯆ ꯃꯥꯏ ꯄꯣꯁꯨ ꯑꯣ ꯀꯥꯏꯅ ꯍꯥꯏꯔꯦꯀꯣ ꯑꯗ ꯅꯪ ꯆꯥꯛꯂꯥꯛꯑꯃꯦ ꯈꯣꯏꯔꯝ ꯍꯈꯤꯇꯥꯛ ꯆꯥꯔꯣ ꯀꯥꯏꯅ ꯇꯧ
ꯑꯩꯅ ꯍꯥꯏꯔꯦ
ꯆꯥꯛꯥꯛꯁꯅꯤ ꯆꯥꯛ ꯃꯤꯒꯤ ꯊ ꯍꯅ ꯆ ꯑ ꯇꯑꯒ ꯍ ꯑꯗꯨꯁꯦꯗꯅꯤꯕ
ꯃꯥꯔꯤꯅ ꯑꯆꯥ ꯄ‌ꯣꯠꯁ‌ꯦ ꯗꯨꯀꯥꯟꯗ ꯎꯝ ꯃꯊꯥ ꯂꯧꯔꯒꯀꯣ ꯑꯩꯈꯣꯏ ꯏꯃꯥꯟꯅ ꯑꯁꯤ ꯑꯆꯥꯄꯣꯠ ꯄꯤꯌꯣ ꯑꯁꯤ ꯑꯆꯥꯄꯣꯛꯄꯤ ꯑꯗꯨꯝ ꯂꯧ ꯂꯩꯔꯕ ꯂꯥꯥꯁꯗꯤ ꯗꯨꯀꯥꯟꯗ ꯑꯩ ꯅꯆꯥ ꯅꯨꯄꯥ ꯑꯃ ꯑꯁꯤ ꯑꯆꯥꯄꯣꯠ ꯂꯧ ꯍꯥꯏꯕ ꯑꯗꯨꯝ ꯂꯧꯕ ꯂꯥꯛꯏꯅ ꯐꯪ
ꯃꯈꯥꯒꯤ ꯑꯩꯈꯣꯏ ꯌꯨꯝ ꯃꯈꯥꯒꯤ ꯗꯨꯀꯥꯟꯗꯨꯔ
ꯑꯥꯎ
ꯑꯥꯎ ꯑꯗꯨ ꯃꯄꯨ ꯁꯤꯟꯗ꯭ꯔꯦ ꯑꯃꯗꯨ ꯑꯃꯨꯛ ꯂꯩꯇ꯭ꯔ‌ꯦ ꯅꯣꯏ ꯀꯀꯥ ꯕꯦꯊꯤꯀꯥ ꯑꯝ ꯍꯥꯟꯅꯩꯁꯤꯡꯗꯨ ꯀꯥꯏ ꯆꯠꯈ꯭ꯔꯒꯦ ꯑꯗꯨꯝ ꯂꯩꯌ‌ꯦꯗ ꯌꯨꯝ ꯍꯦꯛ ꯌꯦꯡꯕꯗ ꯕꯔꯥ ꯑꯃ ꯂꯩ ꯑꯥ
ꯑꯗꯨ ꯑꯗꯨꯝ ꯂꯩꯔꯤ ꯃꯣꯏ
ꯣꯏ ꯗꯨꯀꯥꯟ ꯐꯝꯗ꯭ꯔꯤ ꯀꯩꯒꯤ ꯋꯥꯔꯦ ꯍꯥꯏꯔ‍ꯣ